ꯑꯣ ꯇꯥꯏꯌꯦꯀꯣ ꯑꯧ ꯑꯧ ꯑꯗꯨ ꯑꯩꯒꯤꯗꯣ ꯑꯁ ꯆꯥꯛ ꯆꯥꯗ꯭ꯔꯤ ꯏꯕꯦꯝꯃ
ꯆꯛ ꯆꯥꯕ ꯂꯣꯏꯔꯒ ꯏꯁꯤꯡ ꯄꯁ‌ꯦ ꯀꯔꯤꯒꯤꯔꯥ ꯌꯥꯝ ꯂꯨꯝꯕ ꯑꯗꯨꯒꯤ ꯑꯩ ꯇꯨꯝꯊꯣꯛꯈ꯭ꯔꯕ ꯍꯧꯖꯤꯛ
ꯑꯧ
ꯑꯩ ꯏꯆꯥꯁꯨ ꯃꯥ ꯇꯧꯅꯤꯡꯅꯤꯡꯕ ꯇꯧꯔꯒ ꯂꯩꯔꯦ
ꯑꯣ ꯃꯥꯗꯤ ꯇꯨꯝꯗꯦ ꯇꯨꯝꯗꯦ
ꯎꯝ ꯍꯧꯖꯤꯛ ꯇꯨꯝꯗꯦ
ꯑꯣ
ꯑꯩꯅ ꯆꯥꯛ ꯆꯥꯕ ꯂꯣꯏꯔ ꯑꯩꯒꯤ ꯕꯣꯗꯤꯁꯦ ꯌꯥꯝ ꯂꯨꯝꯕꯀꯣ
ꯎꯝ
ꯀꯔꯤꯒꯤꯔꯥ ꯈꯪꯗꯦ ꯑꯗꯨꯒꯤ ꯑꯩ ꯇꯨꯝꯊꯣꯛꯀꯦꯅ ꯍꯧꯖꯤꯛ ꯇꯨꯝ
ꯑꯧ
ꯑꯉꯥꯡꯁꯨ ꯀꯔꯤ ꯇꯧꯔꯒ ꯂꯩꯕ꯭ꯔꯥ ꯈꯪꯗꯔꯦ ꯉꯁꯤ ꯑꯌꯨꯛ ꯊꯤ ꯎꯇꯤ ꯆꯥꯏ
ꯑꯣ ꯑꯣ ꯀꯔꯤ ꯎꯇꯤꯅꯣ ꯃꯥꯏꯔꯦꯟꯔꯣ
ꯑꯍꯥ ꯅꯠꯇꯦ ꯑ ꯁꯣꯏꯕꯨꯝ
ꯑꯣ ꯁꯣꯏꯕꯨꯝ ꯎꯇꯤꯁꯨ ꯆꯥꯕ꯭ꯔꯥꯅꯦ
ꯑꯁ ꯍꯥꯎꯕꯅꯦ ꯁꯣꯏꯕꯨꯝꯒ ꯃꯠꯇ꯭ꯔ ꯍꯥꯞꯔꯒ ꯀꯣ
ꯑꯣ
ꯍꯥꯎꯕꯅꯦ ꯑꯁ ꯌꯥꯝ ꯍꯥꯎꯕꯅꯦ ꯑꯗꯣ ꯆꯥꯛ ꯆꯥꯛ ꯀ ꯁꯤ ꯈꯛꯇ ꯍꯥꯞꯄꯦ ꯑꯗꯨꯒ ꯃꯅꯥ ꯍꯥꯞꯅꯤꯡꯈ꯭ꯔꯗꯤ ꯎꯝ ꯌꯦꯟꯗꯦꯝꯒꯤ ꯃꯅꯥꯀꯣ ꯑꯗꯨꯁꯨ ꯌꯥꯏ ꯃꯥꯏꯔꯦꯟꯒꯤ ꯅꯠꯇ꯭ꯔꯁꯨ
ꯑꯣ ꯍꯣꯏ ꯍꯥꯎꯕꯅꯤ ꯎꯇꯤ ꯆꯗꯕ ꯀꯨꯏꯔꯦꯅꯦ ꯑꯩꯗꯤ
ꯉꯁꯤ ꯉꯔꯥꯡ ꯃꯣꯏ ꯊꯕꯛꯇꯣ ꯑ ꯌꯨꯝꯗꯣ ꯁꯦꯝꯔꯒ ꯃꯣꯏ ꯑ ꯑꯃꯨꯛꯀ ꯉꯥ ꯐꯥꯅꯤꯅ ꯆꯠꯄ ꯅꯤꯡꯗ ꯎꯝ ꯑꯩ ꯆꯠꯇꯦ ꯍꯥꯏꯅꯨ
ꯉꯥꯔ
ꯎꯝ ꯉꯥ ꯆꯥꯅꯤ ꯑꯥ ꯉꯥ ꯐꯥꯅꯤꯡꯉꯥꯏ ꯆꯠꯄ ꯑꯗꯨꯒ
ꯑꯣ
ꯎꯪ ꯄꯨꯡ ꯏꯂꯚꯦꯟ ꯊꯥꯔꯇꯤ ꯑꯗꯨꯋꯥꯏꯗꯔ ꯈꯣꯏ ꯑꯅꯤ ꯇꯨꯝꯈ꯭ꯔꯁꯦ ꯍꯥꯏꯕꯗꯣ ꯑꯗꯨꯗꯣ ꯃꯇꯝꯗ ꯅꯪꯗꯤ ꯇꯨꯝꯈ꯭ꯔꯣ ꯍꯥꯏꯔꯒ ꯑꯩꯗꯤ ꯇꯨꯝꯗ꯭ꯔꯤꯕꯅꯦ ꯑꯗꯨꯐꯥꯎ
ꯑꯁ ꯑꯗꯨ ꯑꯩꯉꯣꯟꯗ ꯍꯥꯏꯕ ꯌꯥꯗ꯭ꯔꯣ ꯑꯩꯁꯨ ꯇꯨꯝꯗꯕꯅꯤ ꯇꯨꯝꯖꯦ ꯇꯨꯝꯁꯦ ꯍꯥꯏꯔꯒ ꯀꯣ ꯇꯨꯝꯕ ꯌꯥꯗꯕ
ꯅꯪꯒꯤꯗꯣ ꯃꯣꯏ ꯌꯥꯝ ꯊꯦꯡꯈ꯭ꯔꯅꯤꯅ ꯑꯩ ꯑꯃꯨꯛꯀ ꯀꯣꯜ ꯇꯧꯅꯤꯡꯗꯦꯅ ꯇꯧꯗꯕ ꯅꯠꯇ꯭ꯔꯗꯤ ꯑꯗꯨꯝ ꯇꯧꯔꯒ ꯉꯥꯏꯔꯒ ꯂꯩꯕ ꯌꯥꯕꯅꯦ ꯑꯩꯁꯦ ꯇꯨꯝꯗꯅ ꯑꯗꯨꯝ ꯂꯩ ꯂꯩꯔꯒ ꯃꯣꯏꯁꯦ ꯑꯦꯂꯚꯦꯟ ꯑ ꯇꯨꯋꯦꯜꯐ ꯑꯗꯨꯋꯥꯏꯗ ꯂꯥꯛ ꯄ ꯃꯥꯜꯂꯦ ꯑꯗꯨ ꯑ ꯍꯧꯒꯠꯂꯒ ꯏꯁꯤꯡ ꯁꯥꯍꯜꯂꯒ ꯃꯣꯏꯒꯤ ꯒꯔꯤ ꯃꯈꯣꯟ ꯇꯥꯕ ꯀꯣ ꯑꯦ ꯃꯣꯏ ꯂꯥꯛꯄ꯭ꯔ ꯂꯥꯛꯄ ꯃꯥꯜꯂꯦ ꯍꯥꯏꯔꯒ ꯑꯩ ꯍꯧꯒꯠꯈ꯭ꯔꯦ ꯑꯗꯨꯒ ꯏꯁꯤꯡ ꯁꯥꯍꯜꯂꯦ ꯑꯗꯨꯒ ꯃꯣꯏꯅ ꯁꯣꯏꯕꯨꯝ ꯄꯨꯔꯛꯄꯒꯤ ꯁꯣꯏꯕꯨꯝꯁꯨ ꯑꯃꯨꯛꯀ ꯎꯝ ꯕꯣꯏꯜ ꯇꯧꯒꯦꯅ ꯇꯧꯕ ꯀꯨꯀꯥꯔꯗ ꯀꯥꯝꯊꯣꯛ ꯑꯗꯨ ꯒ ꯎꯝ ꯃꯣꯏ ꯉꯥ ꯈꯔ ꯄꯨꯔꯛꯄꯒꯤꯀꯣ
ꯑꯆꯥ ꯅꯪꯅ ꯁꯣꯏꯕꯨꯝ ꯍꯥꯏꯕꯁꯦ ꯑꯩꯗꯤ ꯑꯗꯨ ꯐꯔꯃꯦꯟ ꯑꯣꯏꯕꯒꯤꯔ ꯍꯥꯏꯕꯅꯦ ꯅꯪꯗꯤ ꯐ꯭ꯔꯦꯁꯕꯨ ꯍꯥꯏꯌꯨꯅꯦ ꯑ ꯑ ꯑꯗꯨꯗꯤ ꯍꯎꯒꯅꯤ ꯍꯣꯏ ꯍꯣꯏ
ꯎꯝ ꯑꯗꯨ ꯍꯥꯏꯔꯒ ꯎꯁꯣꯏ ꯍꯥꯏꯕ꯭ꯔꯣ ꯀꯔꯤ ꯍꯥꯏꯕ꯭ꯔ
ꯑꯣ ꯎꯝ
ꯑꯗꯨ ꯍꯥꯞꯄꯦ ꯑ ꯑꯗꯨꯅꯦ
ꯑꯣ
ꯌꯥꯝ ꯆꯥ ꯎꯝ ꯃꯣꯔꯅꯤꯡ ꯑꯗꯨ ꯁꯦꯝꯔꯒ ꯉꯥ ꯈꯖꯤꯛ ꯈꯛꯇꯁꯨ ꯄꯨꯔꯕꯒꯤ ꯃꯥꯒꯤ ꯀꯔꯤꯍꯥꯏꯁꯤꯔ ꯏꯟꯇꯦꯁꯇꯥꯏꯁꯤꯡꯀꯣ ꯂꯧꯊꯣꯛꯔꯒ ꯑꯃꯨꯛꯀ ꯈꯔ ꯊꯣꯡꯍꯜꯂꯒ ꯑꯗꯨ ꯃꯇꯨꯡꯗꯒꯤ ꯇꯨꯝꯕꯗꯩ
ꯑꯗꯨ ꯅꯪ ꯉꯁꯤ ꯐꯖꯅ ꯇꯨꯝꯕ ꯆꯨꯝꯅ ꯇꯨꯝꯂꯤꯅꯦ
ꯐꯖꯅ ꯎꯝ ꯑ ꯌꯥꯏ ꯑꯗꯨꯕꯨꯗꯤ ꯑꯉꯥꯡ ꯂꯩꯕꯒꯤ ꯃꯔꯛ ꯃꯔꯛꯇ ꯑꯗꯨꯝ ꯇꯧꯕꯅꯦ ꯑꯗꯨ ꯉꯁꯤꯗꯤ ꯑꯗꯨꯃꯥꯏ ꯇꯧꯕꯒꯤꯔ ꯈꯪꯗꯦ ꯃꯣꯔꯅꯤꯡꯗ ꯃꯣꯔꯅꯤꯡꯁꯨ ꯑꯩ ꯉꯟꯅ ꯍꯧꯒꯠꯇꯦ ꯄꯨꯡ ꯁꯤꯛꯁ ꯑꯗꯨꯋꯥꯏꯗ ꯍꯧꯒꯠꯄꯅꯦ
ꯎꯝ ꯎꯝ
ꯆꯥꯛ ꯊꯣꯡꯕ ꯂꯣꯏꯔꯦ ꯅꯪ ꯍꯧꯒꯠꯈ꯭ꯔꯕ꯭ꯔꯣ ꯍꯥꯏꯕꯗꯣ ꯑꯩ ꯍꯧꯒꯠꯂꯛ ꯒ ꯀꯩꯅꯣ ꯇꯧꯈ꯭ꯔꯕ ꯏꯟꯖꯥꯡ ꯁꯦꯝꯒꯦ ꯇꯧꯔ ꯊꯥꯎ ꯂꯩꯇꯕꯒꯤꯀꯣ ꯑꯁ ꯑꯁ ꯑꯩꯁꯦ ꯄꯤ ꯖꯤ ꯇꯧꯕꯒꯤ ꯑꯥ ꯅꯪꯂꯔꯣꯏ ꯫ ꯑꯗꯨꯒ ꯏꯆꯥꯅꯨꯄꯥꯁꯨ ꯑꯃꯨꯛꯀ ꯍꯧꯒꯠꯄ ꯫ ꯃꯥ ꯉꯟꯅ ꯍꯧꯒꯠꯄ ꯉꯁꯤ ꯑꯗꯨꯒꯤ ꯏ ꯫ ꯏꯁ ꯋꯥꯔꯤ ꯁꯥꯕꯗꯨ ꯅꯨꯡꯉꯥꯏꯗꯧ ꯃꯥꯟꯗꯦ ꯑꯩ ꯫ ꯔꯤꯄ꯭ꯂꯥꯏ ꯇꯧꯔꯔꯣꯏ ꯑꯗꯨꯒ ꯅꯪꯁꯨ ꯅꯪꯗ꯭ꯔꯦꯅ ꯫
ꯎꯝ ꯎꯝ ꯎꯝ ꯎꯝ ꯌꯥꯏ ꯑꯗꯨ ꯀꯥꯟ ꯎꯝ ꯑꯗꯨꯀꯥꯟꯗ ꯑꯩꯅ ꯑꯩꯈꯣꯏ ꯏꯃꯥꯟꯅꯕꯤ ꯑꯃ ꯂꯩ ꯑꯗꯨꯅ ꯑꯥꯗ ꯂꯨꯍꯣꯡꯈ꯭ꯔꯕꯗꯣ ꯑꯩꯈꯣꯏꯅ ꯋꯥꯔꯤ ꯑꯗꯨꯝ ꯁꯥꯟꯅꯕꯗꯣ ꯅꯨꯄꯤꯗꯣ ꯎꯝ ꯑꯗꯨ ꯅꯨꯄꯤꯗꯨꯒ ꯑꯩꯅ ꯍꯧꯒꯠꯈ꯭ꯔꯕ꯭ꯔꯣꯅ ꯅꯕꯥꯅꯤꯕꯨ ꯑꯩ ꯇꯦꯛꯁ ꯊꯥꯕꯅꯦ ꯫ ꯎꯝ ꯃꯥꯅ ꯍꯣꯏ ꯀꯣꯜ ꯇꯧꯔꯛꯀꯦ ꯏꯕꯦꯝꯃ ꯍꯥꯏꯔꯒ ꯀꯣ ꯑꯩꯉꯣꯟꯗ ꯀꯣꯜ ꯇꯧꯔꯛꯄ ꯫ ꯑꯗꯨ ꯃꯥꯕꯨ ꯋꯥꯔꯤ ꯁꯥꯏ ꯑꯍꯨꯝꯔꯛ ꯁꯥꯏ ꯫ ꯕ꯭ꯔꯦꯛꯐꯥꯁ
ꯑꯁ ꯌꯥꯏꯅꯦ ꯅꯪ ꯅꯪꯗꯧ ꯃꯥꯟꯗꯦꯅ ꯑꯩꯅ
ꯎꯝ
ꯉꯔꯥꯡ ꯃꯥ ꯎꯝ ꯃꯥ ꯊꯦꯡꯅ ꯇꯧꯋꯦꯕꯀꯣ ꯑꯗꯣ ꯑꯩ ꯑꯁ ꯅꯪ ꯊꯦꯡ ꯅꯪ ꯇꯨꯝꯅꯤꯡꯔꯝꯒꯅꯤ ꯍꯥꯏꯔꯒ ꯍꯣꯏ ꯍꯣꯏ ꯑꯩ ꯍꯌꯦꯡ ꯂꯧ ꯆꯠ ꯀꯗꯕꯅꯤꯅ ꯑꯩ ꯇꯨꯝꯈ꯭ꯔꯒꯤꯀꯣ ꯍꯥꯏꯕ ꯃꯥꯅ ꯑꯗꯨꯒꯤ ꯍꯣꯏ ꯅꯪ ꯇꯝꯈ꯭ꯔ‌ꯣ ꯍꯥꯏꯔꯒ
ꯃꯇꯨꯝ ꯈ꯭ꯔꯅ ꯃꯥꯁꯨ ꯊꯦꯡꯅ ꯊꯨꯝꯕꯅꯦ ꯉꯔꯥꯡ ꯃꯆꯥꯅꯨ ꯅꯨ ꯄꯤ ꯃꯆꯥꯅꯨꯄꯤ ꯑꯥ ꯍꯥꯟꯅꯗꯤ ꯑꯩꯈꯣꯏ ꯐꯥꯔꯁꯇ ꯀꯣꯜ ꯇꯧꯕꯗꯣ ꯃꯆꯥꯥꯅꯨꯄꯤ ꯀꯥꯞꯔꯒ ꯂꯩꯕꯀꯣ ꯑꯗꯨ ꯒꯤ ꯌꯥꯗ‌ꯦ ꯍꯥꯏꯔꯒ ꯃꯥꯁꯦ
ꯎꯝ
ꯑꯗꯨꯒ ꯑꯃꯨꯛꯀ ꯀꯣꯜ ꯇꯧꯋ‌ꯦ ꯑꯩꯈꯣꯏꯅꯤ ꯋꯥꯔꯤ ꯁꯥꯟꯅ ꯁꯥꯟꯅꯔꯒ ꯑꯁ ꯅꯨꯡꯁꯤꯌ‌ꯦꯗ ꯃꯥꯒꯤ ꯃꯈꯣꯟ ꯑꯩꯈꯣꯏ ꯀ꯭ꯂꯥꯁꯀꯤ ꯃꯇꯝꯗ ꯑꯩ ꯅꯤꯡꯁꯤꯡꯂꯛꯑꯦ ꯫
ꯃꯥꯒꯤ ꯃꯈꯣꯟꯁꯦ ꯌꯥꯝ ꯅꯨꯡꯁꯤꯌꯦ ꯫ ꯌꯥꯝ ꯁꯦꯡꯁꯨ ꯁꯦꯡꯉꯦꯀꯣ ꯫
ꯎꯝ
ꯑꯩꯅ ꯅꯪꯕꯨ ꯀꯣꯜ ꯇꯧꯔꯛ ꯑꯩꯌ‌ꯥ ꯑꯩꯒꯤ ꯀꯣꯜ ꯀ꯭ꯋꯥꯂꯤꯇꯤꯁꯦ ꯌꯥꯝ ꯁꯦꯡꯗ‌ꯦꯅꯤ ꯍꯥꯏꯔꯕꯅꯤ ꯫ ꯍꯣꯏ ꯍꯥꯏꯔꯒ ꯂꯩꯒꯅꯤ ꯫
ꯎꯝ
ꯑꯗꯨ ꯃꯥꯁꯦ ꯉꯁꯤꯗꯤ ꯑꯩꯁ ꯃꯥꯗꯤꯀꯣ ꯑꯉꯥꯡ ꯄꯨꯔꯒ ꯂꯧꯒꯨꯝꯕ ꯆꯠꯂꯦ ꯍꯥꯏꯌ‌ꯦꯅ‌ꯦ ꯫
ꯑꯣ ꯍꯣꯏ ꯃꯣꯏ ꯑꯅꯤ ꯃꯊꯟꯇ ꯂꯩꯕꯒꯤ ꯍꯥꯏꯌ‌ꯦ ꯫
ꯍꯣꯏ
ꯃꯣꯏ ꯁꯦꯄꯔꯦꯠ ꯑꯣꯏꯈ꯭ꯔꯦ ꯑꯗꯨꯗꯤ ꯫
ꯎꯝ ꯃꯥꯒꯤ ꯃꯥ ꯅꯨꯄꯥꯒꯤ ꯀ꯭ꯋꯥꯇꯥꯔꯗ ꯂꯩꯕ ꯃꯥꯜꯂꯦ ꯃꯥꯁꯦ ꯫
ꯎꯝ
ꯆꯔ ꯈꯣꯏꯒꯤ ꯀꯣꯇꯔ ꯄꯤꯕꯗꯨ
ꯎꯝ ꯎꯝ
ꯑꯗꯨꯗ
ꯑꯣ ꯑꯣ ꯀꯣꯠꯇꯔ ꯀꯔꯤꯔꯥ ꯑꯩꯇꯨ ꯈꯪꯗꯦ ꯑꯗꯨꯗ꯭ꯔ ꯃꯣꯏ ꯇꯣꯉꯥꯟꯅ ꯂꯩꯔꯦꯕꯀꯣ
ꯝ ꯃꯣꯏꯒꯤ ꯃꯐꯝꯁꯨ ꯂꯥꯞꯇꯤ ꯂꯥꯞꯇꯦ ꯍꯥꯏ ꯑꯗꯨ ꯑꯣꯏꯔꯁꯨ ꯈꯔ ꯂꯥꯞꯄ ꯃꯥꯜꯂꯦꯗ ꯅꯨꯃꯤꯠ ꯈꯨꯗꯤꯡ ꯆꯠ ꯄꯗꯤ ꯌꯥꯕ ꯌꯥꯗꯕꯀꯣ
ꯎꯝ ꯎꯝ
ꯑ ꯅꯍꯥꯟꯗꯤ ꯃꯥꯅ ꯃꯣꯏꯒꯤ ꯂꯣꯀꯦꯜꯒꯤꯗ ꯂꯩꯕ ꯍꯧꯖꯤꯛꯇꯤ ꯈꯔ ꯂꯣꯀꯦꯜꯗꯒꯤ ꯇꯣꯉꯥꯟꯕ ꯃꯐꯝꯗ ꯂꯩꯕ ꯃꯥꯜꯂꯦ
ꯍꯣꯏ ꯑꯗꯨ ꯑꯣꯏꯕ ꯃꯥꯜꯂꯦ
ꯅꯍꯥꯟ ꯃꯥꯕꯨ ꯐꯦꯔꯋꯦꯜ ꯇꯧꯕꯗꯣ ꯎꯕ꯭ꯔꯥ ꯅꯪ
ꯑꯍ
ꯑ ꯃꯥꯁꯦ ꯍꯧꯖꯤꯛ ꯇꯧꯕ ꯊꯕꯛ ꯑꯗꯨꯝ ꯇꯧꯔꯝꯃꯦ ꯃꯥꯒꯤ ꯈꯨꯟꯗ ꯑꯗꯨ ꯇꯥꯔꯝꯒꯨꯝꯕ ꯂꯣꯏꯈ꯭ꯔꯕ ꯃꯥꯜꯂꯦ ꯐꯦꯔꯋꯦꯜ ꯇꯧꯕ ꯑꯩ ꯎꯕ ꯑꯣ ꯑꯩꯗꯤ ꯑꯁꯤ ꯃꯥꯗꯤ ꯇꯣꯛꯈ꯭ꯔꯒꯦꯔꯥꯀꯣ ꯍꯥꯏꯅ ꯑꯩꯅ ꯈꯜꯂꯦ ꯑꯗꯨ ꯎꯝ ꯃꯥꯅ ꯂꯥꯛꯔꯒ ꯑ ꯃꯥꯅ ꯍꯧꯖꯤꯛ ꯃꯥꯒꯤ ꯅꯨꯄꯤꯕꯨ ꯋꯥꯔꯤ ꯁꯥꯔꯒ ꯃꯥꯏ ꯃꯣꯏꯒꯤ ꯀꯣꯇꯔꯁꯦ ꯗꯤꯁ ꯌꯔꯗꯒꯤ ꯆꯦꯟꯖ ꯇꯧꯈ꯭ꯔꯦ ꯍꯥꯏꯕꯗꯣ ꯑꯗꯨꯝ ꯍꯥꯏꯔꯛꯄ
ꯑꯥ
ꯎꯝ ꯃꯣꯏꯒꯤꯁꯨ ꯑꯅꯧꯕ ꯃꯥꯜꯂꯤꯅꯤ
ꯎꯝ
ꯑꯁ ꯃꯥꯁꯨ ꯑꯣꯄ꯭ꯔꯦꯁꯟ ꯇꯧꯋꯦ ꯍꯥꯏꯌꯦꯀꯣ
ꯈꯣꯡꯗꯦ ꯑꯩꯗꯤ
ꯎꯝ ꯑꯁ ꯃꯥꯁꯨ ꯑꯣꯄ꯭ꯔꯦꯁꯟ ꯇꯧꯋꯦ ꯍꯥꯏꯌꯦꯅꯦ ꯃꯥ ꯑꯃꯒꯤ ꯑꯉꯥꯡ ꯆꯥꯎꯕꯤꯒꯤꯀꯣ
ꯃꯥꯅ ꯍꯥꯏꯕ ꯑꯩꯒꯤ ꯏꯆꯥꯁꯦ ꯀꯔꯤꯁꯨ ꯆꯥꯛ ꯆꯥꯅꯤꯡꯗꯦꯕꯀꯣ ꯑꯗꯣ ꯃꯥꯗꯤ ꯚꯤꯇꯃꯤꯟꯒꯨꯝꯕ ꯑꯗꯨ ꯈꯔ ꯑꯃꯈꯛꯇꯁꯨ ꯄꯤꯗ꯭ꯔꯤꯌꯦ ꯑꯗꯣ ꯃꯥꯅ ꯍꯤꯗꯥꯛ ꯄꯤꯕꯗꯣ ꯗꯥꯏꯖꯦꯁꯟꯒꯤ ꯍꯤꯗꯥꯛ ꯉꯥꯛꯇ ꯄꯤꯕ ꯑꯗꯨ ꯑꯗꯨꯕꯨꯗꯤ ꯇꯣꯛꯈ꯭ꯔꯣ ꯎꯝ ꯑꯗꯨ ꯏꯁꯥ ꯐꯥꯅꯤꯡꯉꯥꯏꯁꯨ ꯅꯠꯇꯦ ꯑꯗꯨ ꯗꯥꯏꯖꯦꯁꯟ ꯈꯛꯇ ꯈꯔ ꯍꯦꯜꯞ ꯇꯧꯅꯤꯉꯥꯏ ꯈꯛꯇꯅꯦ ꯑꯗꯨꯝ ꯃꯥꯏ ꯌꯥꯝ ꯀꯩꯅꯣ ꯇꯧꯒꯅꯨ ꯑꯩꯅ ꯍꯥꯏꯕ ꯑꯗꯣ ꯑꯣ ꯍꯣꯏ ꯈꯪꯗꯕꯒꯤꯅꯦ ꯚꯤꯇꯃꯤꯟꯁꯤꯡꯗꯣ ꯍꯥꯏꯔꯥꯎꯑꯣꯀꯣ ꯍꯥꯏꯕ
ꯑꯣ ꯑꯣ
ꯇꯦꯛꯁ ꯇꯧꯔꯛꯀꯦ ꯍꯥꯏꯅ ꯑꯁ ꯏꯁꯥꯅꯨꯄꯥꯥ ꯑꯃꯨꯛꯀ ꯂꯥꯛꯑꯦꯅꯦ
ꯑꯣ ꯑꯣ ꯀꯥꯏꯗꯦ
ꯅꯪꯒꯤ ꯃꯇꯝ ꯅꯠꯇꯦ ꯍꯧꯖꯤꯛ
ꯃꯥꯒꯤ ꯃꯇꯝ ꯇꯥꯈ꯭ꯔ ꯃꯥꯜꯂꯦ ꯃꯦꯖꯤꯛꯇꯣ ꯄꯤꯈ꯭ꯔꯣ
ꯃꯦꯖꯤꯛ ꯄꯤꯕ ꯇꯥꯕ ꯎꯄꯥꯏ ꯂꯩꯇꯦ ꯅꯣꯔꯒ ꯂꯩꯌꯦꯅꯦ ꯃꯥꯗꯤ
ꯃꯥꯁꯨ ꯈꯥꯡꯈ꯭ꯔ ꯃꯥꯂꯤꯅꯦ ꯃꯦꯖꯤꯛ ꯎꯔꯗꯤꯀꯣ ꯅꯣꯛꯄ ꯑꯗꯨ ꯃꯥꯕꯨꯁꯨ ꯑꯗꯨꯅꯦ ꯍꯧꯖꯤꯛ ꯑꯩꯈꯣꯏꯅ ꯍꯥꯏꯕ ꯑꯩꯈꯣꯏꯒꯤ ꯅꯨꯄꯤ ꯑꯃꯗꯣ ꯃꯥꯁꯨ ꯎꯝ ꯉꯁꯤ ꯃꯥꯒꯤ ꯑꯉꯥꯡ ꯍꯧꯒꯠꯂꯦ ꯀꯥꯞꯁꯨ ꯀꯥꯞꯇꯕꯀꯣ ꯑꯩꯅ ꯅꯪ ꯃꯦꯖꯤꯛ ꯇꯧꯕ ꯃꯥꯜꯂꯦꯀꯣ ꯍꯥꯏꯔꯒ ꯃꯥꯁꯨ ꯅꯣꯛ
ꯅꯪ ꯃꯦꯖꯤꯛ ꯑꯃꯨꯛꯀ ꯄꯤꯆꯥꯈ꯭ꯔꯕ ꯃꯥꯜꯂꯦꯀꯣ ꯍꯥꯏꯔꯒ ꯃꯥꯁꯦ ꯍꯣꯏ ꯍꯥꯏꯔꯒ ꯀꯣ ꯅꯨꯡꯁꯤ ꯃꯥꯟꯗꯅ ꯑꯩꯗꯤ ꯑꯗꯨ ꯃꯦꯖꯤꯛ ꯊꯣꯛꯄ ꯃꯇꯝꯗ ꯑꯩꯗꯤ ꯑꯉꯥꯡ ꯑꯩꯅ ꯄꯤꯛꯊꯣꯛꯈ꯭ꯔꯕꯒꯨꯝ ꯈꯜꯂꯦꯅꯦ ꯍꯥꯏꯔꯒ ꯀꯣ
ꯑꯣ ꯍꯣꯏꯅꯦ
ꯅꯣꯡꯁꯨ ꯅꯨꯡꯁꯤꯕꯅꯤ
ꯍꯧꯖꯤꯛ ꯃꯥꯁꯦ ꯃꯣꯔꯅꯤꯡꯗꯒꯤ ꯍꯦꯛ ꯆꯥꯛꯆꯥꯕ ꯂꯣꯏꯔꯒ ꯑꯃꯨꯛꯀ ꯊꯛꯇꯕ ꯑꯗꯨꯒꯤ ꯈꯔ ꯃꯇꯝꯗꯣ ꯄꯥꯝꯈ꯭ꯔꯕ ꯃꯥꯜꯂꯦ ꯑꯩꯅ ꯃꯥ ꯂꯩꯇꯦꯅ
ꯎꯝ ꯅꯪꯒꯤ ꯃꯈꯣꯟ ꯇꯥꯗꯦ ꯇꯥꯔꯤꯕ꯭ꯔꯣ ꯑꯃꯦꯝꯃꯥ